ꯍꯦꯜꯂꯣ
ꯋꯥꯔꯕ꯭ꯔꯣ
ꯋꯥꯗꯦ
ꯌꯥꯝ ꯁꯥꯕꯁꯤꯗ ꯋꯥꯔꯝꯒꯅꯤꯀꯣ
ꯏꯀꯥꯏꯖ ꯁꯥꯗꯦ ꯃꯤ ꯑꯆꯥꯄꯣꯠ ꯁꯥꯏ ꯁꯥꯏꯔ ꯋꯥꯏꯅꯔꯗꯤ
ꯌꯥꯝ ꯅꯨꯉꯥꯏꯒꯤ ꯑꯁ ꯃꯥꯟꯅꯃꯤꯅ
ꯁꯤꯖꯨ ꯆꯥꯅꯤꯡ ꯑꯦ
ꯍꯥꯏꯅꯣ
ꯁꯤꯡꯖꯨ ꯆꯥꯅꯤꯡꯉꯦ ꯕꯣꯔꯥ ꯆꯥꯅꯤꯡꯉꯦ ꯆꯥ ꯊꯛꯅꯤꯡꯉꯦ
ꯅꯪ ꯅꯥꯃꯤꯡꯁꯦ ꯏꯃꯥꯟꯅꯕꯤ ꯀꯧꯕꯤꯒꯦꯀꯣ
ꯎꯝ
ꯏꯃꯥꯟꯅꯕꯤ ꯀꯣꯕꯤ ꯅꯨꯗꯤꯠ ꯀꯣꯏꯕ ꯃꯤ ꯆꯠꯄ ꯌꯥꯎꯕꯗꯣ ꯍꯅꯔꯛꯈ꯭ꯔꯦꯉꯣ
ꯀꯔꯤ
ꯀꯣꯏꯕ ꯆꯠꯄ ꯃꯤ ꯍꯟꯅꯔꯛꯈ꯭ꯔꯦ
ꯉꯁꯥꯏ ꯍꯜꯂꯛꯈ꯭ꯔꯦꯅ ꯑꯅꯤꯗꯣ
ꯎꯝ ꯑꯩꯗꯤ ꯍꯧꯖꯤꯛꯇ ꯎꯏꯕ ꯅꯨꯄꯤ ꯃꯆꯥꯗꯣ
ꯑꯣ ꯑꯩ ꯉꯁꯥꯏꯗ ꯎꯑꯦꯕ ꯑꯅꯤꯃꯛ
ꯎꯝ ꯅꯨꯡꯉꯥꯏꯔꯝꯅꯤꯗ ꯏꯕꯥꯅꯤꯁꯨ ꯁꯤꯅ
ꯆꯠꯁꯦ
ꯅꯪꯗꯤ ꯅꯌꯨꯝꯗ ꯀꯝꯀꯟ ꯆꯠꯇꯣꯏꯅꯣ
ꯈꯪꯗꯦ ꯂꯥꯏꯔꯤꯛ ꯇꯝꯕꯁꯤ ꯂꯣꯏꯔꯒ ꯆꯠꯇꯣꯏꯔꯥ ꯅꯠꯇ꯭ꯔꯒ ꯑꯗꯨꯕꯨ ꯌꯨꯝꯗ ꯀꯤꯇꯝ ꯈꯤꯇꯝ ꯊꯣꯛꯑꯗꯤ ꯆꯠꯅꯤꯡꯉꯦ
ꯏꯌꯥꯝꯕꯗꯣ ꯅꯦꯛꯁ ꯌꯥꯔꯗ ꯂꯨꯍꯣꯡꯉꯗꯤ
ꯄꯝꯗ ꯑꯦꯛꯖꯝ ꯑꯦꯛꯖꯝ
ꯍꯟꯗꯛ ꯆꯍꯤ ꯀꯅꯥ ꯑꯃꯝ ꯂꯨꯍꯣꯡꯅꯤ ꯍꯥꯏꯗꯥꯏ ꯅꯣꯏꯒꯤ
ꯑꯣ ꯑꯧ ꯁꯤꯗ ꯂꯩ ꯏꯅꯧ ꯅꯨꯨꯄꯥꯒꯤ ꯃꯌꯥꯝ ꯕꯗꯣ
ꯑꯗꯣ ꯀꯟꯐꯥꯝ ꯇꯥꯔꯕꯣ
ꯀꯟꯐꯥꯔꯝ ꯇꯥꯗꯦ ꯑꯗꯣ ꯍꯦꯛ ꯂꯨꯍꯣꯡꯕꯒꯤ ꯑꯗꯨꯝ ꯊꯧꯔꯥꯡꯝꯒꯨꯝꯕꯗꯨꯗꯤꯗꯤ ꯈꯔꯗꯤ ꯂꯣꯏꯁꯤꯟ ꯂꯥꯛꯈ꯭ꯔꯦ ꯍꯥꯏꯌꯦꯕꯀꯣ
ꯑꯥ
ꯑꯗꯨꯕꯨ ꯂꯨꯍꯣꯡꯕꯁꯦ ꯗꯤꯁꯦꯝꯕꯔ ꯋꯥꯏ ꯑꯣꯏꯔꯛꯀꯦꯔꯥ ꯑꯗꯨ ꯈꯪꯗꯤ ꯈꯪꯗ꯭ꯔꯤꯕ ꯖꯦꯅꯥꯋꯔ ꯗꯤꯁꯦꯝꯕꯔ ꯖꯅꯋꯥꯔꯤꯔ ꯍꯥꯏ ꯎꯝ ꯇꯧꯕꯅꯦꯕ
ꯅꯣꯏꯗꯤ ꯗꯤꯁꯦꯝꯕꯔ ꯁ꯭ꯋꯥꯏꯖꯤ ꯃꯤ ꯌꯥꯝ ꯂꯨꯍꯣꯡꯅꯕꯔꯣ ꯀꯔꯝꯕ ꯊꯥꯗ ꯌꯥꯝ ꯂꯨꯍꯣꯡꯅꯒꯦ
ꯈꯪꯗꯦ ꯑꯩꯈꯣꯏꯁꯦ ꯄꯥꯛ ꯄꯥꯛ ꯂꯩꯇꯕꯒꯤ ꯈꯪꯗꯦꯕ
ꯑꯣ ꯅꯣꯏꯒꯤ ꯂꯩꯇꯔ꯭ꯤꯕꯒꯤꯅꯤ
ꯁꯔꯤꯗ ꯂꯣꯏ ꯍꯣꯏ ꯑꯩꯈꯣꯏ ꯌꯨꯝꯗꯨꯗꯤ ꯑꯩꯈꯣꯏ ꯌꯨꯝꯒꯤ ꯑꯩꯈꯣꯏ ꯏꯃꯨꯡꯒꯤꯗꯤ ꯄꯥꯛ ꯄꯥꯛ ꯂꯨꯍꯣꯡꯕ ꯄꯥꯛ ꯂꯩꯅꯗꯦ
ꯎꯝ ꯅꯪ ꯍꯣꯡꯉꯁꯦꯅ
ꯑꯩ ꯀꯅꯥ ꯑꯩ ꯀꯅꯥꯒ ꯂꯨꯍꯣꯡꯍꯟꯗꯣꯏꯅꯣ
ꯀꯣꯔꯠ ꯃꯦꯔꯦꯖ ꯇꯧꯔꯁꯦ
ꯅꯡꯅ ꯀꯣꯔꯠ ꯃꯦꯔꯤꯖ ꯌꯥꯝ ꯄꯥꯝꯃꯤꯁꯤꯕꯨ ꯀꯩ ꯂꯩꯒꯦ ꯀꯣꯔꯠ ꯃꯦꯔꯤꯖꯇ
ꯃꯨꯕꯤꯗ ꯌꯥꯎꯋꯦꯕꯥ
ꯑꯗꯣ ꯀꯩ ꯅꯨꯡꯉꯥꯏꯒꯦꯕ
ꯑꯗꯨꯗꯤ ꯀꯅꯥꯝꯇꯅ ꯅꯪꯒꯤꯁꯨ ꯂꯥꯛꯅꯕ ꯉꯝꯃꯔꯣꯏꯕ ꯃꯤꯅ ꯌꯥꯔꯣꯏ ꯌꯥꯔꯣꯏ ꯅꯕꯥꯏꯅꯤ ꯂꯨꯍꯣꯡꯕ ꯌꯥꯔꯣꯏ ꯍꯥꯏꯔ ꯗꯣꯅꯕꯥꯅꯤ ꯀꯣꯔꯠ ꯌꯧꯒꯔ꯭ꯕꯅꯤꯅꯅꯦ ꯊꯤꯡꯕ ꯉꯝꯃꯔꯣꯏꯕ
ꯉꯝꯖꯔꯔꯣꯏ
ꯑꯗꯣ ꯀꯣꯔꯠ ꯃꯦꯔꯦꯖ ꯇꯧꯕꯖꯦ ꯀꯩꯀꯩ ꯂꯩꯒꯦ ꯍꯥꯏꯕꯗꯤ ꯑꯗꯨꯗꯤ ꯑꯣꯏꯔꯦꯕ ꯀꯣ ꯅꯡꯅ ꯍꯥꯏꯕꯗꯣ ꯃꯤꯅꯤꯅ ꯃꯤꯅꯗꯤ ꯀꯔꯤꯝ ꯊꯤꯡꯕ ꯉꯝ꯭ꯔꯣꯏ ꯑꯗꯨꯕꯨ ꯍꯥꯏꯕꯗꯤ ꯔꯨꯜꯁꯒꯨꯝꯕ ꯅꯠꯇ꯭ꯔꯒ ꯀꯔꯤ ꯄꯩꯁꯥꯒꯨꯝꯕ ꯀꯩꯅꯣ ꯇꯧꯕ ꯀꯥꯏꯅ ꯂꯩꯕ꯭ꯔꯕ
ꯍꯥꯏꯗꯤ
ꯄꯩꯁꯥ ꯆꯪꯒꯦꯔꯕ
ꯑꯦ ꯈꯔ ꯄꯤ ꯇꯥꯔꯦ
ꯀꯌ꯭ꯥꯃꯨꯛ ꯌꯥꯝꯕ꯭ꯔꯥ
ꯌꯥꯝ ꯌꯥꯝꯃꯝ ꯃꯣꯏꯗ ꯍꯥꯏꯗꯤ ꯃꯣꯏꯗ ꯄꯤꯅꯤꯡꯉꯥꯏ ꯑꯩꯈꯣꯏꯒꯤ ꯊꯕꯛ ꯇꯧꯕꯤꯕꯒꯤꯀꯣ ꯍꯧꯖꯤꯛꯀꯤ ꯅꯨꯄꯥꯗꯨꯗ ꯀꯩ ꯍꯥꯏꯗꯣꯏꯅꯣ ꯑꯣ ꯑꯗꯨ ꯀꯩꯅꯣ ꯄꯥꯟꯕ ꯌꯥꯔꯍꯣꯏꯒꯦꯔꯥ ꯗꯨꯗꯥ ꯑꯗꯨꯗ ꯈꯔ ꯈꯔ ꯄꯤꯅꯤ ꯑꯗꯨꯒ ꯃꯤ ꯑꯃ ꯆꯪꯉꯦ ꯅꯪꯒꯤꯗꯨꯕꯨ ꯏꯕꯤꯗꯦꯟꯁ ꯑꯣꯏꯅꯤꯉꯥꯏ ꯃꯤ ꯑꯃ ꯑꯅꯤ ꯆꯪꯉꯦꯕ ꯀꯣ ꯅꯪ ꯄ꯭ꯔꯨꯨꯞ ꯑꯣꯏꯅꯤꯡꯉꯥꯏ ꯍꯥꯏꯇꯥꯔꯦ ꯍꯌꯦꯡꯋꯥꯏ ꯃꯤꯅ ꯊꯤꯡꯕ ꯂꯥꯛꯑꯁꯨ
ꯑꯣ
ꯑꯩ ꯏꯁꯥꯃꯛꯅ ꯄ꯭ꯔꯨꯞ ꯑꯣꯏꯒꯤꯕꯅꯦ ꯍꯥꯏꯅꯡꯉꯥꯏ ꯑꯗꯨꯗꯨꯅ ꯑꯩ ꯅꯠꯇ꯭ꯔꯒ ꯑꯩ ꯈꯪꯅꯕ ꯅꯨꯄꯥꯗꯣ ꯑꯣꯏꯍꯜꯂꯁꯦꯕ
ꯑꯥ
ꯊꯤꯡꯕ ꯉꯝꯗꯅꯤꯉꯥꯏ ꯍꯥꯏꯗꯤ ꯅꯕꯥꯅꯤꯒꯤꯗꯤ ꯂꯥꯟꯅꯕꯅ ꯊꯦꯡꯅꯗꯣꯏꯅꯦꯗꯅ ꯑꯁꯦꯡꯅ ꯍꯥꯏꯔꯗꯤ ꯍꯥꯏꯗꯤ ꯇꯁꯦꯡꯅ ꯅꯨꯡꯁꯤꯅꯔꯗꯤ
ꯎꯝ
ꯎꯝ ꯑꯗꯨꯕꯨ ꯅꯪꯒꯤ ꯅꯨꯄꯥꯗꯣ ꯐꯨꯗꯠꯄ ꯇꯥꯔꯦ ꯑꯩꯅ
ꯑꯩꯖꯨ ꯍꯌꯦꯡꯋꯥꯏ ꯁꯄꯣꯁ ꯀꯣꯔꯠ ꯃꯦꯔꯤꯖ ꯑꯣꯏꯅ ꯇꯧꯔꯗꯤ ꯅꯪꯅ ꯁꯥꯈꯤ ꯑꯣꯏꯅꯤꯉꯥꯏ
ꯎꯝ ꯁꯥꯈꯤ ꯑꯣꯏꯗꯨꯏꯃꯦ
ꯅꯪꯒ ꯅꯄꯨꯔꯣꯏꯕꯒ
ꯗꯩꯗꯤ ꯅꯣꯏ ꯅꯣꯏꯃꯥ ꯅꯣꯏꯕꯥꯅ ꯑꯩꯉꯣꯟ ꯆꯩꯔꯛꯑꯅꯤꯕ ꯅꯪꯒ ꯂꯩꯃꯤꯟꯅꯕꯗꯒꯤ ꯑꯩꯒꯤ ꯏꯆꯥꯅꯨꯄꯤꯁꯦ ꯃꯥꯡꯉꯦ
ꯑꯦꯁ ꯅꯣꯏ ꯃꯥꯅ ꯍꯥꯏꯕ ꯍꯥꯏꯗꯣꯏꯁꯦ ꯅꯪ ꯅꯪ ꯃꯤꯒꯤ ꯀꯔꯤ ꯌꯥꯎꯕ꯭ꯔꯥ ꯍꯥ
ꯐꯨꯗꯠꯂꯛꯇꯧ ꯃꯥꯜꯂꯦ ꯑꯩꯁꯦ ꯅꯪꯒꯤ ꯅꯌꯥꯝꯕ ꯃꯌꯥꯝ
ꯐꯨꯔꯣꯏ ꯐꯨꯔꯣꯏ ꯑꯗꯨꯒ ꯇꯧꯔꯣꯏ ꯋꯥ ꯉꯥꯡꯕꯗꯤ ꯉꯥꯡꯉꯛꯀꯗꯔ ꯐꯨꯗꯤ ꯐꯨꯔꯣꯏꯗ
ꯎꯝ ꯑꯈꯣꯏ ꯈꯨꯨꯟꯗ ꯂꯥꯛꯆꯒꯦ ꯅꯣꯏ ꯈꯨꯨꯟꯗ ꯂꯥꯛꯇꯣꯏꯅꯤꯀꯣ
ꯂꯥꯛꯑꯣꯅꯦ ꯅꯣꯏꯗꯤ ꯀꯤꯔꯒ
ꯎꯁꯣꯏꯗꯣ ꯀꯦꯖꯤꯗ ꯀꯌꯥ ꯄꯤꯒꯦ ꯍꯥꯏꯕ꯭ꯔꯣ
ꯈꯪꯗꯦꯗ ꯌꯥꯝꯗꯤ ꯌꯥꯝꯕꯅꯦ
ꯎꯝ
ꯏꯃꯥꯈꯣꯏꯗꯤ ꯑꯗꯨꯝ ꯆꯥꯔꯒ ꯂꯩꯔꯦ ꯅꯛ ꯅꯛ ꯍꯧꯕꯅꯤꯅꯀꯣ ꯇꯥꯕ꯭ꯔꯥ
ꯇꯥꯏꯌꯦ
ꯅꯪꯅ ꯍꯧꯕꯅꯤꯅ ꯑꯗꯨꯝ ꯅꯨꯡꯇꯤꯒꯤ ꯆꯥꯏꯕ ꯉꯔꯥꯡꯁꯨ ꯆꯥꯏ ꯍꯥꯏꯌꯦ ꯍꯦꯛꯑꯒ
ꯎꯝ
ꯑꯗꯨꯒꯅꯦ ꯃꯣꯏꯁꯦꯀꯣ ꯎꯖꯦ ꯍꯥꯎꯕ ꯍꯥꯎꯗꯕ ꯂꯩꯌꯦꯕ
ꯎꯝ
ꯇꯥꯕ꯭ꯔꯥ
ꯑꯥꯎ ꯇꯥꯏꯌꯦ
ꯍꯥꯎ ꯍꯥꯎꯗꯕ ꯂꯩꯌꯦ ꯍꯥꯏꯌꯦ ꯃꯖꯥꯏꯅ ꯑꯍꯥꯎꯗꯕ ꯎ ꯑꯣꯏꯔꯗꯤꯀꯣ ꯑꯗꯨꯝ ꯍꯧꯒꯠꯅꯤꯡꯉꯥꯏ ꯑ ꯍꯧ ꯍꯧ ꯀꯔꯤ ꯆꯥꯎꯅꯤꯡꯉꯥꯏ ꯑꯗꯨꯝ ꯊꯝꯕꯤꯔꯅꯤ ꯍꯥꯎꯔꯗꯤ ꯑꯗꯨꯝ ꯆꯥꯊꯣꯛꯑꯦ
ꯆꯅꯤ ꯑꯗꯣ ꯃꯣꯏꯁꯨ ꯃꯈꯜ ꯂꯩꯕ꯭ꯔꯣꯕꯣ ꯑꯍꯥꯎꯕ ꯑꯍꯥꯎꯕ ꯀꯩꯅꯣ
ꯂꯩꯌꯦ ꯂꯩꯌꯦ ꯑꯆꯥꯎꯕ ꯑꯄꯤꯛꯄ ꯀꯩꯅꯣ ꯇꯧꯕꯁꯨ ꯌꯥꯝ ꯂꯩꯌꯦꯅ
ꯅꯪꯅ ꯄꯤꯔꯛꯄꯗꯣ ꯀꯩꯅꯣ
ꯍꯥꯥ
ꯅꯪꯅ ꯑꯩꯉꯣꯟꯗ ꯄꯤꯔꯛꯄꯗꯣ ꯑꯍꯥꯎꯕ ꯑꯣꯏꯕ ꯃꯥꯜꯂꯦ ꯆꯥꯎꯗꯤ ꯌꯥꯝ ꯆꯥꯎꯋꯦꯕ ꯇꯁꯦꯡꯅ
ꯈꯪꯗꯦ
ꯍꯥꯎꯒꯤ ꯑꯣꯏꯕ ꯃꯜꯂꯦ ꯌꯥꯝ ꯆꯥꯥꯎ
ꯌꯦꯟ ꯆꯅꯤꯡꯉꯦ ꯉꯥꯁꯨ ꯆꯅꯤꯡꯉꯦ
ꯅꯪꯗꯤ ꯀꯩ ꯆꯅꯤꯡꯒꯦ
ꯎꯝ ꯎꯝ
ꯀꯔꯤ
ꯌꯦꯔꯨꯝ
ꯅꯪꯗꯤ ꯁꯟ ꯗ ꯍꯥꯏꯔꯒ ꯂꯩꯌꯣ
ꯆꯅꯤꯡꯉꯦ
ꯉꯥꯏꯌꯣꯀꯣ
ꯎꯝ ꯑꯍꯝ
ꯃꯤ ꯂꯥꯛꯄ ꯍꯧꯅꯔꯅꯤ ꯍꯣꯁꯇꯦꯜꯗ
ꯗꯨꯅꯦ ꯌꯥꯝ ꯁꯔꯅꯤꯀꯣ ꯈꯣꯏꯔꯨꯝꯗꯨꯁꯨ ꯃꯤꯅꯥꯥꯛꯄ ꯍꯧꯒꯗꯧꯔꯦ ꯌꯥꯝ ꯁꯥꯔꯅꯤ ꯇꯟꯕꯅ ꯂꯣꯏꯔꯦꯗ ꯑꯩ
ꯊꯕ꯭ꯔꯥ
ꯅꯣꯡꯁꯦ ꯃꯥꯡꯕꯒꯨꯝꯁꯨ ꯇꯧꯋꯦꯕ
ꯑꯥꯎ
ꯃꯪꯕꯒꯨꯝꯁꯨ ꯇꯧꯋꯦ ꯒ꯭ꯌꯥꯟ ꯃꯦꯜ ꯇꯥꯗꯦꯗ ꯅꯨꯡꯁꯥꯁꯨ ꯊꯣꯛꯑꯦ
ꯑꯁ ꯉꯁꯥꯏ ꯅꯨꯡꯗꯥꯡ ꯈꯨꯠꯁꯥꯗꯗꯤ ꯑꯣꯝꯆꯥꯛꯅꯕꯗꯣ ꯇꯥꯕ꯭ꯔꯥ
ꯍꯌꯦ ꯁꯥꯕꯅ ꯁꯥꯥꯕꯅ
ꯍꯣꯏ
ꯍꯩꯃꯤꯒꯨꯝꯕ ꯊꯛꯅꯤꯡꯉꯦ
ꯉꯁꯥꯏ ꯑꯦ ꯁꯤ ꯑꯅꯤꯗꯨꯗꯤ
ꯑꯩꯒꯤ ꯃꯥꯏꯁꯦ ꯎꯔꯤꯡꯕ ꯎꯔꯤꯡꯒ ꯌꯥꯗ꯭ꯔꯦ ꯈꯪꯕ꯭ꯔꯥ
ꯃꯤꯠ ꯈꯪꯗꯦ ꯅꯪ ꯀꯃꯥꯏꯅ ꯇꯧꯕ꯭ꯔꯣ ꯑꯁꯦꯡꯕ ꯑꯖꯟ ꯅꯧꯋꯦ
ꯄꯨꯔꯥ ꯄꯨꯔꯥ ꯀꯗꯧꯕ ꯇꯧꯕ꯭ꯔꯣ
ꯀꯩ ꯍꯥꯏꯕ
ꯁꯛꯅ ꯃꯔꯣꯡꯝꯗ ꯊꯤꯕꯅꯦ ꯍꯥꯏꯕ
ꯊꯤꯕꯅꯦ ꯊꯤꯕꯩꯅꯦ ꯅꯪ ꯅꯨꯄꯥꯅ ꯄꯥꯃꯤꯗꯣ
ꯎꯝ
ꯀ꯭ꯌꯨꯠ ꯑꯣꯏꯕꯅꯤ ꯀ꯭ꯌꯨꯠ
ꯎꯝ ꯑ ꯇꯨꯝꯗꯣꯏꯔꯣ
ꯇꯗꯤ
ꯀꯨꯝꯃꯗꯣꯏꯔꯣ
ꯉꯥꯏꯍꯥꯛꯇꯪ ꯂꯩꯔꯒ ꯇꯨꯡꯒꯤ
ꯇꯨꯝꯒꯅꯨ ꯍꯦ ꯅꯨꯡꯗꯥꯡ ꯇꯨꯝꯕ ꯌꯥꯔꯔꯣꯏ
ꯀꯔꯤ
ꯅꯨꯡ ꯉꯥꯡ ꯇꯨꯝꯕ ꯌꯥꯔꯣꯌꯦ
ꯇꯨꯝꯗꯤ ꯇꯨꯝꯃꯔꯣꯏꯗ ꯅꯨꯡꯗꯥꯡ ꯇꯥꯗꯣꯔꯦꯏꯗ
ꯎꯝ
ꯑꯁ ꯑꯩꯈꯣꯏ ꯔꯤꯃꯦꯖ ꯀ꯭ꯂꯥꯁ ꯗꯥꯟꯁ ꯐꯖꯟ ꯂꯣꯏꯔ ꯌꯥꯎꯗꯣꯏꯁꯦ
ꯌꯥꯎꯗꯕ ꯁꯨꯡꯌꯥ
ꯈꯪꯗꯦ ꯄ꯭ꯔꯤꯟꯁꯤꯄꯥꯜ ꯁꯥꯊꯤ ꯍꯥꯏꯕꯗꯨꯒ
ꯕꯦꯔꯥꯟꯦ
ꯁꯤ ꯇꯣꯗꯔ ꯍꯗꯖꯗꯤ
ꯅꯨꯉꯥꯏꯇꯦꯉꯣ ꯌꯥꯝꯅ
ꯂꯣꯏ ꯇꯣꯛꯑꯒ ꯑꯣꯖꯥꯁꯤꯡꯁꯦ ꯀꯅꯥꯝ ꯇꯥꯛꯄꯤꯅꯤꯡꯉꯥꯏ ꯃꯤꯉꯩꯗꯗꯤ ꯅꯨꯡꯉꯥꯏꯗꯣꯏꯅꯤ
ꯑꯗꯨꯝ ꯀꯩꯅꯣꯁꯨ ꯃꯥꯡꯉꯦ ꯈꯣꯏꯔꯣꯝꯒꯤꯁꯨ
ꯍꯥꯏꯗꯣꯋꯥ ꯍꯧꯖꯤꯛꯀꯤ ꯀꯩꯅꯣ ꯍꯥꯏꯁꯦ ꯑꯣꯖꯥꯒꯤ ꯁꯖꯦꯁꯟꯁꯨ ꯈꯔ ꯂꯧꯕꯤꯒꯗꯕ ꯃꯥꯒꯤ ꯄꯥꯎꯁꯨ ꯍꯟꯅ ꯍꯥꯏꯕꯅꯦ ꯍꯣꯏ ꯍꯣꯏ ꯑꯗꯨ ꯃꯥꯗꯤ ꯑꯗꯨꯒꯨꯝꯕ ꯇꯧꯒ ꯇꯧꯔꯝꯗꯧ ꯃꯥꯟꯗꯦꯕ
ꯑꯩꯁꯨ ꯃꯥꯟꯗꯦ ꯃꯊꯟꯗꯩꯒꯤ ꯃꯥꯒꯤꯗꯣ
ꯑꯗꯨꯒ ꯑꯩꯈꯣꯏꯒꯤ ꯑꯩꯈꯣꯏꯅ ꯁꯥꯇ꯭ꯔ ꯑꯩꯈꯣꯏꯅ ꯌꯥꯗꯦ ꯌꯥꯅꯤꯡꯗꯦ ꯅꯗ ꯈꯤꯇꯪ ꯇꯜꯂꯦ ꯍꯥꯏꯕ ꯈꯤꯇꯪ ꯂꯧꯕꯤꯗꯣ ꯃꯥꯟ ꯂꯣꯕꯤꯗꯧ ꯃꯥꯟꯗꯦ ꯉꯣ
ꯎꯝ
ꯇꯥꯕꯤꯗꯧ ꯃꯉꯔ ꯃꯥꯟꯗꯦꯕ ꯑꯥꯏ ꯗꯣꯟ ꯀꯦꯛ ꯇꯥꯏꯞ ꯇꯥ ꯑꯩ ꯇꯧꯗ ꯑꯩꯅ ꯍꯥꯏꯕ ꯈꯨꯗꯤꯡꯒꯤ ꯇꯧꯔꯝ ꯇꯧꯗꯣꯏꯅꯣ ꯍꯥꯏꯕꯗꯣ ꯑꯗꯨꯒꯤ ꯑꯗꯨꯒꯤ ꯑꯣꯖꯥꯁꯤꯡꯅꯁꯨ ꯌꯥꯗꯧ ꯃꯥꯟꯗꯦꯕ
ꯑꯗꯨꯒꯤ ꯑꯣꯏꯔꯝꯅꯦꯕꯣ
ꯍꯥ
ꯎꯝ ꯁꯥꯕꯅ ꯁꯤ ꯌꯥꯍꯜꯂꯁꯦꯀꯣ
ꯑꯩꯏꯈꯣꯏ
ꯌꯥꯔꯥꯅꯤ ꯌꯥꯔꯥꯅꯤ ꯃꯥꯡ ꯐꯔꯣꯀꯣ ꯊꯝꯃꯒꯦ
ꯍꯣꯏ ꯍꯣꯏꯕꯝ
ꯎꯝ ꯎꯝ ꯎꯝ ꯑꯁ